ꯍꯜꯂꯣ ꯍꯜꯂꯣ ꯇꯥꯔꯕꯣ
ꯍꯜꯂꯣ
ꯑꯥ ꯇꯥꯔꯕ
ꯑꯥ ꯇꯥꯔꯦ
ꯑꯣ ꯀꯩꯗꯧꯔꯤꯅ
ꯑꯩꯗꯣ ꯁꯤꯃꯥ
ꯀꯩ ꯁꯤꯃꯥ
ꯁꯤꯃꯥꯁꯦ ꯉꯁꯤꯗꯤ ꯀꯩꯅꯣ ꯑꯣꯏꯅ ꯌꯦꯡꯌꯦ ꯊꯥꯏꯅꯒꯤ ꯂꯨꯁꯤꯅ ꯁꯤꯃ ꯑꯃ ꯂꯩꯕꯗꯣ ꯑꯗꯨ ꯑꯣꯏꯅ ꯌꯦꯡꯉꯦ
ꯀꯩꯀꯥꯗꯤ ꯌꯦꯡꯗꯔꯣ
ꯁꯦꯔꯤꯁ ꯑꯅꯧꯕꯖꯦ ꯎꯝ ꯑꯃ ꯂꯩꯕꯗꯣ
ꯑꯣ ꯈꯪꯗꯤꯌꯦ
ꯑ ꯕꯤ ꯌꯦꯜ ꯃꯨꯕꯤ ꯒꯨꯝꯕ ꯌꯦꯪꯕꯔꯥ ꯑꯝ ꯅꯣꯚꯦꯜ ꯑꯦꯗꯥꯞꯇꯦꯁꯟ ꯑꯣꯏꯗꯣꯏꯅꯦꯕꯀꯣ
ꯑꯣ ꯑꯣ ꯑꯣ
ꯀꯩꯅꯣ ꯑꯣꯏꯕ ꯍꯤꯇꯠ ꯔꯕꯦꯜꯔꯤꯁꯦ ꯅꯣꯕꯦꯜ ꯏꯕ ꯃꯤꯗꯣ ꯀꯩꯅꯣ ꯑꯣꯏꯕꯅꯦ ꯃꯃꯤꯡꯗꯣ ꯔꯤꯆꯥꯔꯠ ꯑꯝꯇ ꯉꯥꯏꯕ꯭ꯔꯥꯀꯣ ꯀꯥꯎꯈ꯭ꯔꯦ ꯑꯩꯁꯦ
ꯑꯣꯀꯦ ꯍꯥꯏꯗꯤ ꯋꯥꯔꯠꯄꯦꯠꯀꯨꯝꯕꯒꯤ ꯑꯦꯗꯥꯞꯇꯦꯁꯟ ꯁꯤꯃꯥ ꯄꯨꯊꯣꯛꯄ ꯑꯗꯨꯃꯥꯏꯅ
ꯑꯥ ꯑꯥ ꯑꯥ
ꯎꯝ ꯑꯗꯨꯃꯥꯏꯅ ꯇꯧꯕ ꯁꯤꯃꯥ ꯑꯃꯁꯨ ꯂꯩꯗꯥꯏꯅꯦ ꯀꯨꯝꯕ ꯑꯃ
ꯏꯠ ꯑꯦꯟꯁ ꯁꯋꯤꯠ ꯑꯁ ꯑꯗꯨ ꯁꯤꯃꯥꯗꯣ ꯀꯩꯅꯣ ꯇꯧꯕꯅꯦ ꯍꯥꯏꯕ ꯑꯝ ꯅꯣꯕꯦꯜꯗꯗꯤ ꯌꯥꯝ ꯐꯖꯒꯤꯕꯅꯦ ꯑꯗꯨꯗꯨꯒ ꯁꯤꯃꯥ ꯑꯣꯏꯅ ꯄꯨꯊꯣꯔꯛꯑꯀꯥꯟꯗꯗꯤ ꯐꯖ ꯔꯝꯗ꯭ꯔꯦꯕꯣ
ꯑꯣ ꯍꯥꯏꯗꯤ ꯑꯥ ꯑꯗꯨꯃꯥꯏ ꯈꯔ ꯈꯔ ꯋꯥꯠꯄꯗꯣ
ꯎꯝ
ꯁꯤꯃꯥꯗꯗꯤ ꯑꯃꯨꯛ ꯁꯦꯀꯦꯟ ꯄꯥꯔꯠꯇꯣ ꯊꯣꯛꯇ꯭ꯔꯤ ꯃꯥꯜꯂꯦꯀꯣ
ꯊꯣꯛꯇ꯭ꯔꯦ
ꯎꯝ
ꯁꯤꯒꯤ ꯀꯩꯅꯣꯁꯤꯗꯤ ꯑꯗꯨꯝ ꯀꯩꯅꯣ ꯕꯤ ꯑꯦꯜ ꯃꯨꯚꯤꯗꯤ ꯑꯣꯏꯗꯣꯏꯅꯦꯕꯀꯣ ꯑꯗꯣ ꯑꯗꯨꯝ ꯌꯥꯝꯅ ꯍꯥꯏꯗꯤ ꯑꯥꯝ ꯃꯣꯏꯒꯤ ꯅꯣꯕꯦꯜꯗꯨꯗ ꯏꯒꯤꯕ ꯃꯑꯣꯡꯗꯣ ꯑꯗꯨꯗꯨꯒ ꯑꯗꯨꯝ ꯑꯦꯛꯁꯄꯦꯛꯇꯦꯁꯟꯗꯣ ꯌꯥꯝꯅ ꯑꯗꯨꯝ ꯆꯥꯅꯕ ꯑꯣꯏ ꯔꯦ ꯑꯩꯒꯤ ꯑꯣꯏꯅꯗꯤ
ꯑꯗꯨꯅꯤꯅ ꯑꯥ ꯑꯗꯨꯗꯤ ꯍꯥꯏꯗꯤ ꯄꯥ ꯄꯥꯔꯒ ꯌꯦꯡꯕ ꯃꯤꯒꯤꯗꯤ ꯅꯨꯡꯉꯥꯏꯕꯗꯣ ꯑꯣꯏꯔꯝꯃꯅꯤ ꯍꯥꯏꯗꯤ ꯅꯣꯠꯇꯩ ꯅꯨꯡꯉꯥꯏꯇꯦꯗꯅ ꯌꯥꯝꯅ
ꯑꯁꯥ ꯇꯧꯔꯨꯔꯒ ꯑꯃꯥ ꯀꯥꯏꯕꯗꯣ
ꯆꯥꯅꯔꯞ ꯇꯧꯕꯗꯣ ꯑꯗꯨꯅꯤ ꯅꯨꯡꯉꯥꯏꯇꯩ ꯆꯥꯛ ꯆꯥꯔꯦ
ꯀꯩ ꯍꯤꯡꯁꯥꯡ ꯆꯥꯔꯒꯦ ꯑꯩ ꯆꯥꯗ꯭ꯔꯤꯌꯦ ꯈꯔ ꯋꯥꯠꯂꯤ
ꯈꯣꯏꯒꯤ ꯉꯁꯤ ꯀꯩꯅꯣ ꯊꯣꯡꯉꯦ ꯁꯧꯒ꯭ꯔꯤ ꯊꯣꯡꯉꯦ ꯀꯥꯡꯉꯧ ꯑꯃꯒ
ꯆꯞ ꯆꯥꯕ ꯍꯤꯟꯖꯥꯡꯅꯤꯅꯦ
ꯍꯨꯝ
ꯅꯣꯡ ꯆꯨꯕ꯭ꯔꯣ ꯀꯃꯥꯏꯟ
ꯈꯣꯏꯒꯤ ꯁꯤꯗꯗꯤ ꯅꯣꯡ ꯃꯪ ꯇꯤ ꯆꯨꯗꯦ ꯉꯁꯤꯗꯤ ꯅꯨꯡꯊꯤꯗꯤ ꯌꯥꯝꯅ ꯃꯪꯉꯦ
ꯎꯝ ꯑꯩꯈꯣꯏꯗꯤ ꯁꯤꯗ ꯅꯣꯡ ꯆꯨꯏ ꯉꯁꯥꯏ ꯑꯌꯨꯛꯇꯩ ꯅꯣꯡ ꯆꯨ ꯁꯨꯡꯂꯦꯞ ꯂꯦꯞꯇꯦ
ꯅꯣꯡ ꯍꯟꯗꯪ ꯃꯔꯛ ꯍꯟ ꯍꯟꯗꯛꯀꯤ ꯅꯣꯡ ꯌꯥꯝ ꯀꯥ ꯍꯦꯟꯅ ꯆꯨꯕꯗꯤ ꯑꯣꯏꯗꯕ ꯃꯥꯜꯂꯦ ꯅꯣꯡ ꯆꯨꯔꯤ
ꯑꯥ ꯌꯥꯝꯗꯤ ꯆꯨꯕ ꯅꯠꯇꯦ ꯑꯩꯈꯣꯏ ꯁꯤꯗꯖꯨ ꯑꯗꯣ ꯈꯔ ꯈꯔ ꯑꯗꯨꯝ ꯆꯨꯕꯗꯣ ꯌꯥꯝ ꯈꯪꯗꯦ ꯑꯃꯨꯛ ꯅꯣꯡꯖꯨ ꯊꯥ ꯑꯗꯨꯝ ꯈꯔ ꯃꯥꯜꯂꯛꯑꯦ ꯉꯁꯤ ꯉꯔꯥ ꯉꯔꯥꯡꯒꯨꯝꯕꯗꯒꯤ ꯈꯔ ꯃꯥꯜꯂꯦ
ꯈꯔꯗꯤ ꯃꯥꯂꯦ
ꯍꯦ ꯍꯦꯛ ꯆꯨꯕꯗꯣ
ꯁꯤꯃꯥ ꯑꯗꯨꯒ ꯀꯩꯅꯣꯒꯨꯝꯕꯗꯤ ꯌꯦꯡꯗ꯭ꯔꯣ ꯍꯥꯎꯁ ꯑꯥ ꯍꯥꯎꯁ ꯑꯣꯐ ꯗꯥ ꯗ꯭ꯔꯦꯒꯟ ꯀꯦꯃꯣꯟ ꯊ꯭ꯔꯣꯟꯒꯨꯝꯕꯗꯤ ꯌꯦꯡꯗ꯭ꯔꯣ
ꯒꯦꯃꯣꯛ ꯑꯥ ꯑꯗꯨꯒꯨꯝꯕꯗꯣ ꯑꯩ ꯄꯥꯛꯅ ꯌꯦꯡꯗꯦ ꯒꯦꯝ ꯑꯣꯐ ꯊ꯭ꯔꯣꯟꯁꯇꯤ ꯑꯩ ꯐꯥꯔꯁ ꯁꯦꯔꯤꯁ ꯑꯍꯥꯟꯕꯒꯤ ꯀꯩꯅꯣꯗꯨ ꯕꯥꯎꯇꯤ ꯁꯤꯖꯟ ꯋꯥꯟꯐꯧꯇꯤ ꯌꯦꯡꯉꯝꯃꯦ ꯑꯗꯨꯗꯩ ꯑꯗꯨꯝ ꯌꯦꯡꯒꯤꯗ꯭ꯔꯦ ꯀꯩꯅꯣꯗꯤ ꯌꯦꯡꯉꯦ ꯑꯥ ꯈꯔꯗꯤ ꯁꯥꯡꯉꯦ ꯑꯗꯨꯝ ꯁꯦꯔꯤꯁꯀꯨꯝꯕꯁꯤꯅ ꯌꯦꯡꯕꯗꯤ ꯌꯦꯡꯕ ꯍꯧꯧꯕ꯭ꯔꯗꯤ ꯅꯨꯡꯉꯥꯏꯕꯗꯤ ꯍꯦꯜꯂꯦꯕ
ꯑꯥ ꯑꯥ ꯅꯨꯡꯉꯥꯏꯕꯅꯦ ꯑꯗꯨ ꯃꯇꯝꯗꯤ ꯌꯥꯝ ꯆꯪꯕ ꯍꯥꯏꯗꯤ ꯐꯖꯅ ꯊꯥꯗ ꯊꯥꯗꯔ ꯌꯦꯡꯗꯕ ꯌꯥꯗ꯭ꯔꯦꯗꯅ ꯑꯗꯣ ꯍꯧꯖꯤꯛꯇꯤ ꯃꯇꯝꯁꯦ ꯂꯣꯏ ꯆꯤꯟꯅꯔꯕꯅꯤꯅ ꯄꯨꯔꯥ ꯊꯥꯗꯔꯒ ꯀꯥꯏ ꯊꯣꯛꯑꯒ ꯁꯤꯃꯥ ꯑꯃ ꯄꯨꯟꯅ ꯌꯦꯡꯕꯩ ꯃꯇꯝꯒꯗꯤ ꯂꯩꯅꯗ꯭ꯔꯦꯗ ꯑꯅꯧꯕꯒꯁꯨ ꯌꯦꯡꯊ ꯉꯝꯗ꯭ꯔꯦꯕ
ꯉꯝꯗꯦ
ꯍꯥꯏꯔꯗꯤ ꯅꯣꯡꯃꯗ ꯀꯣꯔꯤꯌꯥꯣꯔꯤꯌꯥ ꯀꯣꯔꯤꯌꯥ ꯁꯦꯔꯤꯁꯤꯅ ꯑꯃꯨꯛ ꯁꯨꯃꯥꯏꯅ ꯇꯧꯋꯤꯗꯅ ꯏꯄꯤꯁꯣꯠ ꯀꯩꯁꯨ ꯌꯥꯝꯅ ꯍꯦꯟꯅ ꯌꯥꯝꯕ ꯑꯣꯏꯗꯗꯅ ꯃꯣꯏꯅ ꯑꯃꯨꯛ ꯁꯤꯖꯟ ꯋꯥꯟ ꯇꯨ ꯊꯣꯛꯇꯕꯅꯤꯅ ꯑꯅꯧꯕ ꯑꯅꯧꯕꯒ ꯅꯠꯇ꯭ꯔꯗꯤ ꯅꯣꯡꯃꯗ ꯌꯦꯡꯊꯣꯛꯄꯒꯁꯦ ꯀꯩꯁꯨ ꯅꯛꯂꯝꯗ ꯇꯕꯅꯦꯕ
ꯅꯠꯂꯝꯗꯕꯅꯦ ꯑꯗꯨꯅꯤ ꯐꯖꯅ ꯌꯦꯉꯝ ꯕꯅꯦ ꯂꯦꯃꯝꯗꯔꯑꯦ ꯌꯥꯝ ꯋꯥꯏꯌꯦ ꯀꯨꯏꯅ ꯌꯦꯡꯕ ꯁꯨꯑꯝ ꯉꯝꯗ꯭ꯔꯦ ꯍꯥꯟꯅꯒꯤ ꯇꯥꯏꯞꯇ
ꯃꯥꯅꯦ ꯑꯗꯩ ꯑꯅꯧꯕꯁꯨ ꯈꯪꯗꯦ ꯑꯅꯧꯕꯁꯨ ꯌꯦꯡꯊꯕ ꯉꯝꯗ꯭ꯔꯦ ꯃꯤ ꯁꯤꯡ ꯃꯤꯁꯤꯡꯁꯤꯁꯨꯅꯦ ꯌꯥꯝꯅ ꯊꯨꯛ ꯂꯥꯎꯕ ꯑꯣꯏꯗꯦ ꯑꯩꯗꯤ ꯈꯪꯗꯦ ꯈꯔ ꯊꯥꯏꯅ ꯃꯇꯝꯒꯤ ꯑꯣꯏꯕꯒꯤ
ꯑꯃ ꯑꯗꯨꯝ ꯍꯧꯖꯤꯛꯀꯥꯟ ꯊꯣꯛꯂꯛꯄ ꯃꯨꯚꯤꯁꯤꯡꯁꯦ ꯊꯥꯏꯅ ꯌꯦꯡꯗꯕ ꯃꯌꯥꯝꯗꯨ ꯁꯨꯛꯌꯧ ꯌꯧꯗꯕꯩ ꯇꯥꯏꯞ
ꯑꯧ ꯑꯧ ꯑꯗꯨꯃꯥꯏꯅ ꯐꯥꯎ ꯂꯩꯕꯗꯣ ꯈꯪꯗꯦ ꯑꯩꯈꯣꯏ ꯀꯣꯛꯁꯤꯁꯨ ꯍꯥꯏꯗꯤ ꯅꯨꯡꯉꯥꯏꯔꯣꯏꯗꯕ ꯃꯥꯜꯂꯒ ꯀꯣꯛꯁꯤꯁꯨ ꯀ꯭ꯂꯤꯌꯥꯔ ꯑꯣꯏꯅ ꯌꯦꯡ ꯗꯦꯗꯅ
ꯎꯝ
ꯍꯧꯕꯗ ꯌꯦꯡꯗ꯭ꯔꯤꯉꯩꯗ ꯍꯧꯅ ꯋꯥꯈꯟꯗ ꯈꯟꯈ꯭ꯔꯦ ꯅꯨꯡꯉꯥꯏꯅꯤ ꯅꯨꯡꯉꯥꯏꯔꯣꯏꯗꯣ ꯑꯗꯨ ꯑꯗꯨꯗꯨꯅꯥ ꯁꯤꯃꯁꯤ ꯍꯦꯟꯅꯥ ꯑꯗ ꯑꯅꯧꯕꯗꯁꯨ ꯅꯨꯡꯉꯥꯏ ꯅꯨꯡꯉꯥꯏꯕꯕꯨꯗꯤ ꯌꯥꯝ ꯌꯥꯎꯋꯦꯗ ꯍꯥꯏꯗꯤ ꯃꯑꯣꯡ ꯃꯥꯟꯗꯅ ꯊꯥꯖꯗꯅ ꯌꯥꯝ ꯐꯖꯕꯗꯣ
ꯌꯥꯎꯋꯦ ꯑꯗꯒꯤ ꯊꯥꯏꯅ ꯌꯦꯡꯈꯤꯕꯗ ꯀꯩꯅꯣꯒꯤ ꯑꯦꯅꯤꯃꯦꯒꯨꯝꯕꯗꯤ ꯌꯦꯡꯕ꯭ꯔꯥ
ꯑꯦꯅꯤꯃꯤ ꯋꯥꯟ ꯄꯤꯁ ꯈꯛꯇꯪ ꯌꯦꯡꯉꯦ ꯗꯦꯃꯣꯟꯁ꯭ꯂꯦꯔꯁꯨ ꯌꯦꯡꯉꯝꯃꯦ ꯑꯗꯨꯒ ꯀꯩꯅꯣ ꯇꯧꯕ ꯎꯝ ꯁꯤꯖꯟ ꯋꯥꯟ ꯊꯣꯛꯑꯀꯥꯟꯗ ꯀꯨꯏꯅ ꯉꯥꯏꯗꯅ ꯑꯗꯨꯗ ꯈꯪꯗꯦ ꯀꯃꯥꯏꯅ ꯑꯗꯨꯗ ꯃꯥꯡꯈ꯭ꯔꯦꯕ ꯌꯦꯡꯅꯤꯡꯕꯒꯤ ꯌꯦꯡꯅꯤꯡꯕꯒꯤ ꯈꯔ ꯀꯩꯅꯣꯁꯦ ꯃꯍꯥꯎꯁꯦ ꯃꯥꯡꯒꯔ꯭ꯦ ꯋꯥꯜ ꯂꯣꯏ ꯍꯦꯛꯇ ꯉꯥꯏꯔꯒ ꯉꯥꯏꯔꯒ ꯌꯥꯝ ꯀꯨꯏꯅ ꯉꯥꯏꯕꯗ ꯅꯠꯇꯦ ꯑꯗꯣ ꯈꯪꯗ꯭ꯔꯦ ꯋꯥꯟ ꯄꯤꯁꯇ ꯑꯗꯨꯝ ꯉꯥꯏ ꯉꯝꯃꯦ
ꯋꯥꯟ ꯄꯤꯁ ꯂꯣꯏ ꯁꯤꯖꯟ ꯂꯣꯏ ꯌꯦꯡꯉꯕ
ꯁꯤꯖꯟ ꯂꯣꯏꯅ ꯑꯅꯧꯕ ꯀꯩꯅꯣꯗꯒꯤ ꯌꯦꯡꯗ꯭ꯔꯦ ꯑꯦꯜꯕꯥꯞꯇꯒꯤꯒꯨꯝꯕ ꯌꯦꯡꯗ꯭ꯔꯦ ꯑꯗꯨꯒꯤꯗꯤ ꯋꯥꯅ ꯋꯥꯡ ꯂꯣꯏꯔꯕ ꯑꯗꯩꯩ ꯌꯦꯡꯗꯔ꯭ꯦ
ꯋꯥ ꯌꯥꯝ ꯅꯩꯌꯦ
ꯅꯨꯡꯉꯥꯏꯕꯅꯦ ꯋꯥꯟ ꯄꯤꯁ ꯌꯥꯝꯅ ꯋꯥꯟ ꯄꯤꯁꯇ ꯌꯥꯝꯅ ꯉꯥꯎꯕꯩ ꯅꯥꯔꯨ ꯇꯣ ꯌꯦꯡꯗ꯭ꯔꯤꯅꯦ ꯑꯅꯤꯁꯤꯗꯤ ꯌꯥꯝ ꯐꯖꯕꯅꯤꯅ ꯍꯥꯏꯗꯤ
ꯈꯪꯗꯦ ꯑꯃꯗꯣ ꯃꯨꯛ ꯑꯝ ꯑꯥ ꯑꯗꯨꯒꯤ ꯈꯪꯗꯦ ꯑꯃꯥꯁꯤꯁꯨ ꯐꯖꯩ ꯈꯪꯕꯅꯤꯅ ꯌꯦꯡꯖꯟꯕꯖꯦ ꯉꯝꯗꯕ
ꯎꯝ
ꯀꯩꯅꯣ ꯅꯥꯔꯨꯇꯣꯁꯦ ꯌꯦꯡꯕ ꯍꯧꯔꯝꯃꯦ ꯑꯗꯨꯒ ꯈꯪꯗꯦ ꯑꯃꯥ ꯑꯁ ꯌꯥꯔꯦ ꯌꯥꯔꯦ ꯌꯦꯡꯉꯔꯣꯏ ꯀꯥꯏꯟ ꯇꯧꯔ ꯇꯣꯛꯈꯤꯕꯗꯣ ꯏꯇꯣꯝꯇ ꯑꯥ ꯑꯗꯨꯃꯥꯏ ꯇꯧꯔ ꯇꯣꯛꯆꯔꯤꯅꯦ ꯁꯤꯖꯦ ꯏꯪꯂꯤꯁꯀꯤ ꯁꯦꯔꯤꯁꯇꯅ ꯁꯨꯃꯥꯏ ꯇꯧꯅꯕꯅꯦ ꯕꯤꯛ ꯕꯦꯡ ꯊꯤꯑꯣꯔꯤꯒ ꯐ꯭ꯔꯦꯟꯁꯀ ꯇꯧꯅꯕꯅꯦ
ꯑꯧ ꯑꯣ ꯑꯣ ꯑꯣ ꯇꯧꯕꯅꯦ
ꯈꯪꯗꯦ ꯑꯗꯣ ꯑꯅꯤꯖꯨ ꯑꯗꯨꯝ ꯅꯨꯡꯉꯥꯏꯗ ꯑꯅꯤꯃꯛ ꯏꯪꯂꯤꯁꯀꯤꯗꯗꯤ ꯌꯦꯡꯉꯦ ꯑꯅꯤꯃꯛꯁꯦ ꯑꯗꯣ ꯑꯅꯤꯃꯛꯁꯦ ꯑꯗꯨꯝ ꯈꯪꯗꯦ ꯇꯣꯉꯥꯟ ꯇꯣꯉꯥꯟꯕ ꯃꯍꯥꯎꯒꯤ ꯇꯥꯏꯞꯇ ꯅꯨꯡꯉꯥꯏꯌꯦ ꯑꯗꯨꯝ
ꯎꯝ ꯎꯝ ꯃꯨꯚꯤꯒꯨꯝꯕꯗꯤ ꯌꯦꯡꯗꯕ꯭ꯔꯥ ꯑꯦꯅꯤꯃꯦ
ꯎꯝ ꯌꯥꯝ ꯌꯦꯡꯕ ꯑꯣꯏꯗꯦ ꯍꯥꯏꯗꯤ ꯑꯐꯥꯎꯕ ꯈꯔꯕꯨꯗꯤ ꯌꯦꯡꯕ ꯑꯗꯣ ꯑꯃꯥ ꯈꯪꯗꯦ ꯍꯦꯛꯇ ꯂꯣꯏꯅꯃꯛ ꯊꯤꯒꯩ ꯌꯦꯡꯕꯗꯣ ꯑꯗꯨ
ꯎꯝ ꯎꯝ ꯑꯩꯁꯨ ꯑꯗꯨꯃꯥꯏꯅꯃꯛꯇꯤ ꯌꯦꯡꯗꯦ ꯑꯗꯣ ꯈꯔꯗꯤ ꯑꯗꯨꯝ ꯌꯦꯡꯉꯦ
ꯎꯝ
ꯁ꯭ꯄꯤꯔꯤꯇꯦꯠ ꯑꯋꯦꯒꯨꯝꯕ ꯌ꯭ꯔꯣꯅꯦ ꯑꯗꯒꯤ ꯑꯧ ꯊꯃꯣꯏ ꯌꯃꯛ ꯀꯥꯏꯕ ꯉꯥꯛꯇꯅꯦ ꯑꯗꯩ ꯊꯥꯏꯅꯒꯤ ꯑꯃꯥ ꯌꯥꯝ ꯐꯖꯕꯗ ꯒ꯭ꯔꯦꯞ ꯑꯣꯐ ꯐꯥꯏꯌꯔ ꯐ꯭ꯂꯥꯏꯁ
ꯑꯥꯎ ꯑꯁ ꯑꯩ ꯀꯞꯅꯤꯡꯉꯗꯤ ꯑꯗꯨ ꯁꯤꯃꯥꯗꯣ ꯑꯗꯨꯝ ꯌꯦꯡ ꯑꯗꯨꯒꯤ ꯀꯩꯅꯣ ꯚꯔꯖꯟꯗꯣ ꯑꯦꯅꯤꯃꯦꯇꯦꯠ ꯚꯔꯖꯟꯗꯣ ꯃꯤ ꯚꯔꯖꯟ ꯇꯕꯗꯣ
ꯑꯥ ꯑꯦꯅꯤꯃꯦꯇꯦꯠ ꯚꯔꯖꯟꯗꯣ ꯑꯁ ꯈꯤꯇꯪ ꯋꯥꯠꯂꯦ ꯎꯝ ꯎꯝ ꯈꯤꯇꯪ ꯋꯥꯠꯂꯦ
ꯌꯥꯝ ꯐꯖꯕꯅꯦ ꯑꯗꯨꯒꯤ ꯁꯤꯃꯥꯗꯣ
ꯄꯔꯤꯟꯁꯦꯁ ꯃꯣꯅꯣ ꯅꯣꯀꯤ ꯅꯠꯇꯦ ꯃꯣꯅꯣꯅꯣꯀꯤ ꯍꯤꯡꯂꯩ ꯍꯥꯏꯕ ꯑꯗꯨꯁꯨ ꯑꯗꯨꯁꯨ ꯐꯖꯕꯅꯦ ꯌꯥꯝꯅ
ꯑꯗꯨꯒ ꯑꯥ ꯅꯨꯄꯤ ꯑꯃꯥ ꯅꯥꯔꯒꯟ ꯑꯥ ꯀꯩꯕ ꯑꯗꯨ ꯅꯥ ꯅꯨꯄꯤ ꯑꯃꯥ ꯅꯥꯔ ꯅꯨꯄꯥꯗꯨꯅ ꯑꯦꯔꯣꯄ꯭ꯂꯦꯟꯒ ꯁꯥꯕꯩ ꯑꯃꯁꯨ ꯂꯩꯕꯗꯣ ꯀꯔꯤ
ꯑꯥ ꯑꯁꯥꯏꯂꯦꯟ ꯚꯣꯏꯁ ꯅꯠꯇꯦ ꯑꯁꯥꯏꯂꯦꯟ ꯚꯣꯏꯁ ꯅꯠꯇꯦ
ꯈꯪꯗꯤ ꯈꯪꯉꯝꯒꯅꯤ ꯅꯪꯁꯨ
ꯈꯪꯉꯦ ꯈꯪꯉꯦ ꯈꯪꯉꯦ ꯎꯝ ꯈꯪꯉꯦ ꯈꯪꯉꯦ ꯈꯪꯉꯦ ꯀꯩꯅꯣꯗꯒ ꯑꯥ ꯃꯥꯏ ꯊꯋꯣꯏꯟꯀꯤꯒ ꯍꯜꯂꯛꯑꯒ ꯃꯥꯏ ꯃꯅꯥꯛꯇꯒ ꯐꯝꯃꯒꯥꯒ ꯐꯕꯨꯡꯒ ꯊꯥꯔꯒ ꯇꯧꯕꯗꯣ
ꯃꯥꯅꯦ ꯑꯗꯨꯗꯨꯒ ꯑꯥ ꯗꯥ ꯀꯣꯏꯒꯤ ꯏꯁꯩ ꯑꯃꯥ ꯂꯩꯕꯅꯦꯕ ꯀꯩꯅꯣ ꯑꯥ ꯑꯩꯒꯤ ꯋꯥꯕꯨ ꯅꯤꯡꯁꯤꯡꯗꯨꯅ ꯗꯣ ꯑꯗꯨꯒꯤꯗꯨꯗ ꯁꯦꯝꯕ ꯕꯤꯗꯤꯑꯣ ꯑꯃꯥ ꯎꯔꯦꯕꯀꯣ ꯍꯥꯏꯗꯤ ꯀꯩꯅꯣ ꯅꯠꯇꯦ ꯄꯕ꯭ꯂꯤꯛꯇ ꯊꯥꯗꯣꯛꯄ ꯚꯤꯗꯤꯌꯣ ꯅꯠꯇꯦ ꯑꯗꯣ ꯈꯨꯐꯥ ꯑꯁ ꯌꯥꯝ ꯆꯥꯟꯅꯕꯗꯣ ꯊꯃꯣꯏ ꯌꯥꯝ ꯊꯝꯃꯣꯏ ꯌꯥꯝ ꯀꯥꯏꯕꯗꯣ ꯑꯣꯏꯖꯅꯦ ꯌꯥꯝ ꯐꯖꯕꯗꯣ
ꯌꯥꯝ ꯐꯖꯩ ꯑꯗꯒꯤ ꯀꯩꯅꯣꯁꯨ ꯐꯖꯕꯅꯦ ꯑꯃꯥ ꯑꯝ ꯍꯥꯎꯁ ꯃꯨꯚꯤꯡ ꯀꯦꯁꯇꯜꯗꯣ
ꯑꯥ ꯑꯥ ꯑꯥ
ꯑꯗꯨꯁꯨ ꯑꯗꯨꯝ ꯅꯨꯡꯁꯤꯕꯅꯤ ꯎꯝ ꯑꯌꯥ ꯋꯥꯔꯤꯁꯦ ꯌꯥꯝ ꯄꯨꯜꯂꯦ
ꯏꯍꯥꯍꯥꯍꯥꯍꯥ ꯌꯥꯝ ꯅꯨꯡꯉꯥꯏꯕꯅꯦ ꯑꯗꯨꯗꯣ ꯈꯪꯗꯦ ꯃꯣꯏꯖꯦ ꯃꯍꯥꯎ ꯑꯃ ꯂꯩꯌꯦ ꯅꯨꯡꯉꯥꯏꯕ
ꯎꯝ
ꯑꯗꯨꯒ ꯀꯩꯅꯣ ꯑꯥ ꯀꯣꯔꯤꯌ ꯀꯣꯔꯤꯌꯗꯤ ꯌꯦꯡꯗ꯭ꯔꯣ ꯀꯣꯔꯤꯌꯒꯤ ꯑꯃ ꯍꯥ ꯍꯥ ꯍꯟꯇꯛ ꯑꯅ ꯑꯅꯧꯕ ꯌꯥꯝ ꯍꯦꯟꯅ ꯅꯧꯕꯗꯤ ꯅꯠꯇ꯭ꯔꯦ ꯑꯗꯨꯝꯗꯤ ꯅꯧꯔꯤꯕ ꯃꯜꯂꯦ ꯑꯃ ꯕ꯭ꯂꯦꯛ ꯑꯦꯟ ꯋꯥ꯭ꯏꯠꯀ ꯑꯣꯟꯒꯤꯕꯗꯣ ꯈꯪꯕ꯭ꯔ ꯅꯨꯄꯤꯗꯣ ꯆꯠꯈ꯭ꯔꯀꯥꯟꯗ ꯕ꯭ꯂꯦꯛ ꯑꯦꯟ ꯍ꯭ꯋꯥꯏꯠꯀ ꯑꯣꯟꯒꯤꯕꯗꯣ
ꯑꯗꯨꯝꯗꯤ ꯈꯪꯗ꯭ꯔꯦ ꯑꯗꯨꯝꯗꯤ ꯌꯦꯡꯗ꯭ꯔꯦꯕ ꯃꯜꯂꯦ
ꯑꯥꯑ ꯅꯨꯄꯤ ꯑꯃ ꯀꯩ ꯃꯃꯤꯡꯒ ꯑꯝꯇ ꯈꯪꯗꯦ ꯑꯩꯗꯤ ꯀꯣꯔꯤꯌꯥ ꯁꯦ ꯑꯥ ꯍꯦꯔꯣ ꯑꯅꯧꯕ ꯑꯅꯧꯕꯤꯁꯤꯡꯖꯤꯗꯤ ꯒꯨꯖꯨꯝꯕꯤꯌꯣ ꯍꯣꯏ ꯃꯇꯝꯗꯪꯅꯦ ꯈꯔ
ꯈꯪ ꯈ ꯈꯔ ꯌꯥꯝ ꯈꯪꯉꯤꯖꯦ
ꯑꯧ ꯒꯨꯖꯨꯝ ꯄꯤꯌꯣ ꯍꯥꯏꯒ꯭ꯔꯗꯤ ꯂꯣꯏꯖꯔꯦ
ꯂꯣꯏꯖꯔꯦ ꯊꯥꯏꯅ
ꯑꯗꯣ ꯍꯧꯖꯤꯛꯇꯤ ꯈꯪꯗ꯭ꯔꯦ ꯑꯝꯇ
ꯑꯅꯧꯕꯁꯨ ꯃꯌꯥꯝ ꯊꯣꯛꯑꯦ ꯃꯣꯏ ꯑꯦꯛꯇꯔ ꯑꯦꯛꯇ꯭ꯔꯦꯁ ꯃꯌꯥꯝ ꯑꯃ
ꯑꯥ ꯑꯥ ꯑꯗꯨꯒ ꯑꯁ ꯑꯗꯨꯏ ꯁꯤꯃꯗꯣ ꯑꯥ ꯑꯩꯁꯨ ꯃꯃꯤꯡꯗꯣ ꯀꯥꯎꯒ꯭ꯔꯦ ꯑꯅꯤꯗꯣ ꯅꯨꯡꯁꯤꯅꯔꯝꯃꯒ ꯍꯥꯟꯅ ꯀꯥꯏꯅꯒꯤꯕꯗꯒꯤ ꯕ꯭ꯂꯦꯛ ꯑꯦꯟ ꯋꯥ꯭ꯏꯠꯀ ꯑꯣꯜꯂꯒ ꯅꯨꯄꯥꯗꯨꯅ ꯒꯦꯝꯒ ꯗꯦꯕꯂꯞ ꯇꯧꯕ꯭ꯔ ꯀꯩꯅꯣꯝꯒ ꯇꯧꯕꯅꯦ ꯌꯥꯝ ꯑꯗꯨꯝꯗꯤ ꯐꯖꯩ ꯌꯥꯝ ꯍꯦꯟꯅ
ꯃꯟꯗ ꯌꯣꯡꯒꯤꯗꯔꯣ
ꯈꯪꯗꯦ ꯃꯃꯤꯡ ꯑꯣꯏꯔꯝꯒꯗ꯭ꯔꯗꯤ ꯈꯪꯗꯦ ꯑꯁ ꯑꯅꯤꯗꯣ ꯐ꯭ꯂꯥꯏꯠꯇꯒ ꯊꯦꯡꯅꯕꯒꯤ ꯔꯤꯜꯁꯀꯗꯤ ꯌꯥꯝ ꯂꯩꯕꯅꯦ
ꯑꯥ ꯑꯥ ꯑꯥ ꯃꯨꯟꯒꯏꯔꯟꯒꯤ ꯑꯅꯧꯕ ꯁꯤꯃꯥ ꯑꯩ ꯀꯩꯩꯅꯣꯗꯤ ꯌꯦꯡꯗ꯭ꯔꯦ ꯑꯥ ꯑꯥ ꯇꯧꯕꯗꯣ ꯇ꯭ꯔꯦꯟ ꯃꯅꯥꯛꯇꯒ ꯅꯨꯄꯥꯗꯨꯅꯒ ꯆꯦꯟꯕꯗꯣ ꯅꯨꯄꯤꯗꯨꯅ ꯆꯠꯈꯤꯕꯗ ꯑꯗꯨ ꯑꯩ ꯔꯤꯜꯁꯇ ꯔꯤꯜꯁꯇ ꯎꯕꯅꯦ ꯑꯩ ꯑꯩ ꯌꯦꯡꯕꯗꯤ ꯌꯦꯡꯗ꯭ꯔꯤ ꯋꯥꯟꯁ ꯋꯤꯋꯣꯌꯔ ꯑꯁ
ꯋꯤꯋꯣꯌꯔ ꯑꯁ ꯍꯣꯏ ꯑꯗꯨꯃꯥꯏꯟ ꯑꯣꯏꯕꯅꯦ ꯌꯥꯝ
ꯁꯤꯃꯗꯤ ꯌꯦꯡꯗ꯭ꯔꯤ
ꯑꯥꯎ
ꯌꯦꯡꯕ ꯇꯥꯔꯦ ꯁꯤꯁꯤꯃ
ꯌꯦꯡꯁꯟꯂꯣ ꯅꯨꯡꯉꯥꯏꯕꯅꯦ ꯊꯝꯃꯒꯦꯀꯣ
ꯑꯥ ꯑꯥ ꯍꯣꯏ
ꯕꯥꯏ ꯕꯥꯏ
ꯕꯥꯏ ꯕꯥꯏ